ꯑꯥ ꯇꯥꯔꯦ ꯀꯣ
ꯎꯝ ꯇꯔꯦꯥꯏ ꯇꯔꯦ
ꯑꯣ ꯆꯠ ꯆꯥꯕꯣ
ꯆꯥꯗꯤꯌꯦ
ꯑꯣ ꯊꯦꯡꯉꯤꯗ
ꯎꯝ
ꯀꯩꯗꯧꯔꯤꯅꯣ
ꯀꯁꯗꯤ ꯇꯨꯝ ꯍꯧꯒꯠꯂꯛꯄ ꯀꯨꯏ ꯑꯉꯥꯡ ꯑꯣꯏꯔꯦꯗꯨ ꯑꯗꯨꯝ ꯂꯩꯌꯦ
ꯑꯣ ꯍꯣ ꯋꯥꯔꯜ ꯀꯞ ꯌꯦꯡꯕ꯭ꯔꯣ ꯆꯥꯔꯦ ꯑꯩꯗꯤ꯫
ꯑꯥ ꯌꯦꯡꯉꯦ ꯅꯍꯥꯟ ꯀꯩ ꯀꯩ ꯁꯅꯕꯅꯣ ꯌꯦꯡꯒ ꯔꯣꯅꯥꯟꯗꯣ ꯁꯥꯟꯅꯕꯗꯨ ꯌꯦꯡꯉꯦ ꯫ ꯑꯗꯨ ꯃꯊꯪ ꯌꯦꯡꯗ꯭ꯔꯦ꯫ ꯉꯔꯥꯡ ꯍꯥꯏꯐꯦꯠ ꯌꯦ ꯄ꯭ꯂꯦ ꯗꯨ ꯅꯨꯡꯉꯥꯏꯇꯕ ꯃꯥꯜꯂꯦꯕ
ꯍꯣꯏ - ꯍꯣꯏ ꯑꯗꯨꯅꯦ ꯑꯩꯁꯨ ꯌꯦꯡꯍꯧꯗ꯭ꯔꯦ ꯀꯩꯅꯣ ꯑ ꯁꯥꯎꯠ ꯑꯐ꯭ꯔꯤꯀꯥꯒ ꯀꯔꯤꯅꯣ ꯆꯠꯀꯤꯌꯥ ꯍꯥꯏꯕ꯭ꯔꯥ ꯑꯗꯨ ꯁꯥꯟꯅꯕꯗꯨ ꯌꯦꯡꯒꯦ ꯇꯧꯔꯒ ꯄ꯭ꯂꯦꯗꯨ ꯅꯨꯡꯉꯥꯏꯇ꯭ꯔꯕ꯫
ꯉꯁꯤ ꯑꯌꯨꯛꯇ ꯉꯟꯅ
ꯑꯣ ꯑꯗꯨꯁꯨ ꯑꯩ ꯌꯦꯡꯍꯧꯗ꯭ꯔꯦ꯫
ꯑꯗꯨꯗ ꯏꯟꯗꯤꯌꯥ ꯃꯆꯥ ꯑꯃ ꯌꯥꯎꯑꯦ꯫ ꯍꯩꯕꯅꯤꯅꯦ ꯫
ꯑꯣ ꯍꯣꯏꯅꯦ ꯀꯇꯔꯗ ꯀꯣ
ꯎꯝ꯫
ꯎꯝ ꯍꯝ꯫ ꯀꯩꯅꯣ ꯑꯌꯨꯛ ꯀꯩꯅꯣ ꯁꯤꯛꯁ ꯊꯥꯔꯇꯤꯒꯤꯗꯨ ꯌꯦꯡꯉꯦ꯫ ꯁꯥꯎ ꯁꯥꯎꯠ ꯀꯣꯔꯤꯌꯥꯒ ꯃꯦꯛꯁꯤꯀꯣꯒꯤꯗꯣ
ꯑꯣ꯫
ꯀꯩꯅꯣ ꯎꯝ ꯃꯦꯛꯁꯤꯀꯣ ꯉꯝꯈ꯭ꯔꯦ ꯑꯃ ꯆꯟ ꯑꯃ ꯆꯜꯂꯒ
ꯑꯥ꯫
ꯎꯝ꯫ ꯄꯂꯦꯁ ꯀꯩꯅꯣ ꯐꯖꯗꯦꯗ ꯃꯦꯁꯤ ꯀꯣꯒ ꯀꯣꯔꯤꯌꯥꯁꯨꯨ
ꯎꯝ ꯄ꯭ꯂꯦ ꯐꯖꯗꯗꯤ ꯌꯦꯡꯅꯤꯡꯗꯦꯕ ꯫
ꯎꯝ ꯕꯔꯤ ꯕꯣꯔꯤꯡ ꯆꯨꯏꯕ꯫
ꯎꯝ꯫
ꯎꯝ꯫ ꯑꯗꯨꯕꯨ ꯑꯌꯨꯛꯅꯤꯅ ꯑꯌꯨꯛꯅꯤꯅ ꯇꯨꯝꯁꯨ ꯇꯨꯝꯕ ꯍꯧꯒꯠꯂꯛꯄ ꯃꯇꯝꯁꯨ
ꯍ ꯍꯣꯏ ꯌꯨꯝꯗ ꯂꯩꯕ꯭ꯔꯣ ꯍꯧꯖꯤꯛ?
ꯎꯝ꯫ ꯌꯨꯝꯗ ꯂꯩꯌꯦ ꯅꯣꯡ ꯀꯟ ꯆꯨꯔꯤ ꯑꯩꯈꯣꯏꯗ
ꯑꯣ
ꯇꯝꯄꯥꯛꯇ ꯂꯩꯕ꯭ꯔꯣ
ꯎꯝ
ꯇꯥꯕ꯭ꯔꯣ
ꯑꯁ ꯇꯥꯏꯌꯦ ꯇꯥꯏꯌꯦ
ꯅꯦꯠ ꯅꯨꯡꯉꯥꯏꯇꯕ ꯃꯥꯜꯂꯦꯗ ꯇꯝꯄꯥꯛꯇ ꯂꯩꯕ꯭ꯔꯣ
ꯍ ꯍꯣꯏ ꯂꯩꯏꯌꯦ
ꯑꯣ ꯑꯩꯈꯣꯏꯗꯤ ꯆꯤꯡꯗꯅꯤꯅ ꯣꯡ ꯀꯟ ꯁꯨꯔꯤ ꯍꯧꯖꯤꯛ ꯅꯦꯠꯁꯨ ꯃꯔꯛ ꯃꯔꯛꯇ ꯅꯨꯡꯉꯥꯏꯇꯕ
ꯃꯥꯅꯦ
ꯌꯨꯝ ꯂꯩꯕ꯭ꯔꯣ ꯅꯪꯁꯨ
ꯅ ꯅ
ꯎꯝ ꯍꯝ
ꯅꯣꯡ ꯆꯨꯔꯗꯤ ꯃꯁꯨꯅꯅꯨꯡ ꯍꯥꯏꯥꯏꯇꯦ ꯃꯩꯁꯨꯅꯅꯨꯡꯉꯥꯏꯇꯦ
ꯎꯝ
ꯇꯝꯄꯥꯛꯇꯗꯤ ꯈꯔ ꯅꯨꯡꯉꯥꯏꯔꯦ
ꯑꯥ ꯂꯝꯝꯄꯥꯉꯁꯨ ꯏꯝꯐꯥꯜ ꯑꯗꯨ ꯅ ꯄ ꯋꯥ ꯂꯥꯛꯣ ꯈꯗꯤꯅ
ꯆ ꯆꯥꯛ ꯌꯦꯟꯖꯥꯡ ꯊꯣꯡꯕ ꯃꯥꯜꯂ ꯦ ꯅꯪꯒꯤꯁꯦ
ꯆ ꯊꯧꯒꯦ ꯇꯧ ꯁꯟꯇ ꯂꯩꯕꯣꯀꯣ
ꯑ ꯍ ꯑ
ꯦ ꯇꯥꯎꯗꯦ
ꯀꯩꯅꯣ ꯆꯥꯏꯌꯦ ꯑꯌꯨꯛꯇ ꯉꯁꯤ ꯊꯕꯛ ꯆꯠꯀꯗꯧꯕ ꯂꯩꯕ ꯑꯗꯨꯒꯤ ꯌꯦꯟꯁꯥ ꯆꯥꯔꯦ
ꯑꯣ ꯑꯣ
ꯑꯩꯒꯤ ꯀꯥꯖꯤꯟ ꯑꯃ ꯀꯩꯅꯣꯗ ꯌꯨꯝꯗꯒꯤ ꯆꯠꯊꯣꯛꯀꯗꯧꯕ ꯂꯩꯕꯀꯣ ꯑꯩꯗꯒꯤ
ꯑꯣ ꯑꯣ
ꯎꯝ ꯀꯩ ꯌꯦꯟꯁꯥꯡ ꯊꯣꯡꯒꯦꯅ ꯁꯦꯝꯃꯝꯃꯤꯅꯣ
ꯐꯪꯇ ꯀꯔꯤ ꯍꯋꯥꯏ ꯑꯍꯣꯏꯏ ꯑꯩꯈꯣꯏꯗꯤ ꯊꯨꯔꯆꯈ꯭ꯔꯦ ꯑꯗꯨꯣ ꯍ ꯋꯥ ꯁꯤ ꯀꯥꯏ ꯐꯣꯉꯣ ꯇ
ꯍꯋꯥꯏꯗꯨ ꯆꯝꯅ ꯁꯣꯡꯕꯁꯨ ꯍꯥꯎꯕꯅꯦ ꯑꯗꯨꯝ ꯉꯧꯔꯁꯨ ꯍꯥꯎ ꯉꯧꯔ ꯑꯗꯨꯝ ꯍꯥꯎ ꯍꯋꯥꯏꯗꯤ ꯑꯗꯨꯝ ꯍꯥꯎꯋꯦꯗ ꯑꯗꯨꯝ ꯆꯥꯔꯁꯨ ꯑꯗꯨꯝ ꯑꯩꯗꯤ ꯄꯥꯝꯕꯅꯤ ꯍꯋꯥꯏꯗꯣ
ꯑꯥ ꯅꯣꯏ ꯑꯩꯈꯣꯏꯗꯤ ꯊꯥꯎ ꯈꯔ ꯆꯥꯒꯜꯂꯦꯅꯦ ꯑꯩꯈꯣꯏꯗꯤ ꯑꯆꯝꯕ ꯇꯥꯏꯀꯣꯝꯕ
ꯎꯝ ꯑꯩꯁꯨ ꯑꯆꯝꯕꯅ ꯑꯗꯨꯝ ꯄꯥꯝꯃꯤꯗ
ꯎꯝ
ꯁꯥꯖꯦꯜ ꯈꯔ ꯇꯧꯕꯅꯤꯅ ꯑꯁꯥ ꯃꯗꯨꯗꯨ ꯄꯝꯃꯦ
ꯎꯝ
ꯎꯝ ꯎꯝ ꯏꯇꯥꯎ ꯀꯔꯤ ꯀꯔꯤ ꯍꯣꯠꯅꯔꯤꯒꯦ
ꯑꯩꯗꯤ ꯀꯩꯅꯣ ꯀꯩꯅꯣꯃꯟ ꯇꯧꯕꯤꯦ ꯑ ꯔꯔꯤꯗꯤꯦꯜꯁ ꯆ ꯇꯧꯒꯦ
ꯑ ꯀꯔꯤꯕꯥ
ꯔꯔꯤꯇꯜꯁ ꯀꯩꯅꯣꯕ꯭ꯔꯥꯅ ꯃꯣꯏꯒꯤ ꯄ꯭ꯔꯣꯃꯣꯇꯔ ꯑꯣꯏꯒ ꯇ ꯑꯁ ꯀꯗꯥꯥꯏꯗꯗꯒꯤꯦ ꯁꯕꯅꯣ ꯃꯤꯗ ꯂꯩꯒꯗꯕ ꯁꯔꯨ ꯁꯨꯝ ꯇꯧꯁꯟꯒꯦ
ꯑꯗꯨ ꯑꯗꯨꯅꯤꯗ ꯑꯗꯨ ꯑꯏꯁꯨ ꯑꯗꯨ ꯃꯛ ꯍꯥꯥꯛꯇꯦꯅꯦ ꯍꯪ ꯍꯥꯥꯛꯇꯅꯤꯗ
ꯎ ꯃꯁꯥ ꯃꯁꯥ ꯇ ꯃꯁꯥ ꯇ ꯄꯨꯂ ꯇꯧꯗ
ꯃꯥꯁꯇꯔ ꯑꯦꯝ ꯌꯨꯗ ꯀꯩꯅꯣ ꯂꯣꯏꯔꯝꯃꯦ
ꯎꯝ
ꯃꯤꯑꯣꯗ ꯇ꯭ꯋꯦꯟꯇꯤ ꯇ꯭ꯋꯦꯟꯇꯤ ꯐꯥꯏꯚꯇ ꯂꯣꯏꯕ
ꯑꯣ
ꯇ꯭ꯋꯦꯟꯇꯤ ꯁꯤ ꯇ꯭ꯋꯦꯟꯇꯤ ꯐꯣꯔꯗꯅꯦꯗ
ꯑ ꯑꯩꯗꯤ ꯃꯥꯁꯔ ꯃꯥꯁ ꯠꯇ ꯍꯒꯗ꯭ꯔꯦ
ꯑ ꯍꯣ
ꯦꯁ ꯙꯕꯁꯟꯒꯔ ꯑ ꯆꯟꯁꯟꯒꯔ ꯣꯏꯗ ꯍꯔꯣꯗ ꯀꯣꯂꯤꯁꯇ
ꯑ ꯑ ꯍ ꯑꯩ ꯀꯩꯅꯣꯗ ꯇꯧꯋꯦ ꯑꯦꯝꯗ
ꯑꯣ ꯑꯣ
꯭ꯔꯤꯁꯟꯕꯨꯙ
ꯀꯩ ꯀꯩ ꯁꯕꯖꯦ ꯇꯧꯕꯅꯣ
ꯀ꯭ꯔꯤꯁꯟ꯭ꯔꯣ
ꯑ ꯅꯠꯇꯦ ꯃꯁꯕ
ꯑꯩꯈꯣꯟꯅ ꯑꯦꯝ ꯕꯤ ꯑꯦ ꯇꯧꯋꯦ
ꯑ ꯍ ꯍ ꯑꯗꯨꯗꯤ ꯐꯩꯌꯦꯅꯪ ꯑꯗꯨꯗꯤ ꯍꯧꯖꯤꯛ ꯀꯔꯤ ꯀꯔꯤꯒꯤꯗ ꯂꯩꯌꯦ ꯍꯥꯏꯗꯤ ꯀꯔꯤ ꯇꯧꯕꯅꯦ
ꯑꯩ ꯀꯩꯅꯣ ꯅꯦꯠ ꯅꯍꯥꯟꯗꯣ ꯑꯩ ꯄꯥꯔꯠ ꯇꯥꯏꯝ ꯑꯣꯏꯅ ꯃꯄꯥꯟꯗ ꯆꯠꯂꯨꯕ ꯃꯥꯁꯇꯔ ꯂꯣꯏꯔꯒ ꯆꯦ ꯑꯃꯨꯛ ꯍꯜꯂꯛꯑꯒ ꯀꯩꯅꯣ ꯅꯦꯠ ꯊꯥꯔꯒ ꯀꯩꯅꯣ ꯄꯤ ꯑꯩꯆ ꯗꯤ ꯇꯧꯒꯦꯅ ꯑꯗꯨꯝ ꯄ꯭ꯂꯥꯟꯗꯤ ꯂꯩꯌꯦ
ꯎꯝ ꯎꯝ ꯑꯣ ꯁꯨꯁꯨ ꯐꯥꯏꯌꯦ
ꯎꯝ ꯃꯄꯥꯟꯗ ꯀꯩꯅꯣ ꯃꯇꯝ ꯈꯔ ꯑꯦꯛꯁꯄꯤꯔꯤꯌꯦꯟꯁꯀꯤ ꯑꯣꯏꯅꯀꯣ ꯅꯣꯂꯦꯖ ꯒꯤ ꯑꯣꯏꯅ ꯃꯇꯝ ꯈꯔ ꯆꯠꯂꯨꯕ ꯎꯝ ꯃꯇꯧꯗꯤ ꯖꯤꯝꯒꯨꯝꯕ ꯁꯥꯖꯦꯜ ꯈꯔ ꯇꯧꯕ꯭ꯔꯣ
ꯑꯩꯁꯦ ꯍꯥꯟꯅꯗꯤ ꯖꯤꯝꯗꯤ ꯆꯠꯇꯦ ꯍꯥꯟꯅꯗꯤ ꯕꯣꯜꯒ ꯁꯥꯟꯅꯔꯝꯃꯦ
ꯎꯝ ꯎꯝ
ꯐꯥꯕꯛꯁꯤꯅꯤ ꯌꯥꯁ ꯂꯥꯛꯗ ꯀꯝ ꯇꯧꯕꯉꯣꯣꯟꯗ꯭ꯔꯦ ꯆꯦꯟꯕ ꯄꯕ ꯉꯝꯗ꯭ꯔꯦ ꯍꯧꯒꯤ ꯍꯥꯏꯗꯤ ꯅꯣꯡꯉꯥꯟꯕꯒ ꯊꯕꯛ ꯅꯣꯡꯉꯝꯕꯒ ꯊꯕꯛ ꯆꯠꯂꯤ ꯅꯨꯃꯤꯠ ꯇꯥꯕꯒ ꯍꯜꯂꯛꯑꯦ ꯍꯥꯏꯗꯤ ꯑꯇꯣꯞꯄ ꯊ ꯇꯧꯕꯉ ꯉꯝꯗ꯭ꯔꯔꯤꯔꯤꯕ ꯑꯗꯩꯗꯤ ꯁꯨꯇꯤ ꯅꯨꯃꯤꯠꯇ ꯉꯥꯏꯔꯅꯤ ꯁꯨꯇꯤ ꯅꯨꯃꯤꯠꯇ ꯄꯣꯊꯥꯒꯦ ꯍꯥꯏꯅꯀꯣ ꯑꯗꯩꯗꯤ ꯏꯊ ꯂꯩꯌꯦꯕ ꯌꯨꯝꯗ ꯂꯩꯇꯦꯕ ꯑꯗꯩꯗꯤ ꯏꯊꯟꯗ ꯂꯩꯕꯅꯤꯅ ꯁꯨꯇꯤ ꯅꯨꯃꯤꯠꯇ ꯐꯤꯔꯣꯟꯒꯣꯟ ꯁꯨꯗꯣꯛꯀꯅꯤ ꯑꯗꯒꯤ ꯁ ꯇꯧꯕ ꯁꯪꯗꯦꯗ ꯍꯧꯖꯤꯛꯀꯥꯟꯗꯤ ꯁꯨ ꯁꯥꯪ꯫
ꯎꯝꯍꯣ ꯅꯪ ꯀꯩꯅꯣ ꯌꯨꯝꯗ ꯂꯩꯔꯗꯤ ꯌꯨꯝꯗ ꯂꯩꯗꯕ ꯃꯥꯜꯂꯦꯗ ꯅꯪ ꯕꯔꯥꯒꯨꯝꯕ ꯂꯩ ꯂꯩꯕ꯭ꯔꯣ?
ꯇ ꯂꯩꯕꯅꯦ꯫ ꯊꯕꯛ ꯆꯠꯄꯒꯤ ꯫
ꯔꯦꯟ ꯂꯩꯕꯁꯤ ꯑꯁ ꯑꯩꯁꯨ ꯆꯍꯤ ꯑꯍꯨꯝ ꯃꯔꯤꯒꯨꯝꯕ ꯑꯦꯛꯁꯄꯤꯔꯤꯌꯦꯟꯁ ꯇꯧꯈ꯭ꯔꯦꯗ ꯏꯊꯟꯗ ꯂꯩꯕꯁ ꯀꯩꯅꯣ ꯀꯣꯂꯦꯖ ꯂꯥꯏꯐꯇ ꯏꯊꯟꯇ ꯆꯍꯤ ꯑꯍꯨꯝ ꯑꯗꯨꯝ ꯏꯊꯟꯇ ꯃꯦꯅꯦꯖ
ꯍꯣꯏꯅꯦ ꯅꯣꯏ ꯍꯣꯏ ꯍꯣꯏ ꯍꯣꯏ ꯅꯪ ꯃꯁꯇꯊꯣꯛꯧꯕ ꯀꯥꯟꯗꯀꯣ꯫
ꯎꯝ ꯀꯩꯅꯣ ꯒ꯭ꯔꯦꯌꯦꯁꯟꯗ꯫
ꯃꯁꯇꯔ ꯗꯤ ꯀꯗꯥꯏꯗ ꯇꯧꯔꯦ?
ꯑꯦꯝ ꯌꯨꯗꯣ ꯑꯦꯝ ꯌꯨꯗ꯫
ꯎꯝ꯫
ꯑꯗꯨꯗꯗꯤ ꯍꯣꯁ ꯇꯦꯜ ꯂꯩꯗꯅ ꯍꯣꯁꯇꯦꯜ ꯑꯗꯨꯝ ꯂꯩꯊꯣꯛꯈ꯭ꯔꯦ꯫ ꯑꯗꯨ ꯒ꯭ꯔꯦꯖꯨꯌꯦꯁꯟꯗꯗꯤ ꯑꯗꯨꯝ ꯑꯁ ꯑꯩꯈꯣꯏ ꯏꯁꯥꯅ ꯂꯩ ꯑꯦ ꯏꯊꯟꯇ ꯂꯩꯕꯁꯨ ꯊꯕꯛꯇꯤ ꯑꯗꯨꯝ ꯅꯪꯅ ꯍꯥꯏꯕꯒꯨꯝꯅꯀꯣ ꯆꯤꯟꯕꯅꯤ ꯀꯣ ꯆꯥꯛ ꯌꯦꯟꯁꯥꯡ ꯊꯣꯡꯅꯤꯡꯉꯥꯏ ꯐꯤꯁꯨ
ꯑꯁ ꯊꯕꯛ ꯄꯨꯔꯥ ꯁꯥꯥꯖ ꯄ ꯔ ꯔꯔꯤ ꯐꯥꯒ꯭ꯔꯕꯅꯦ ꯍꯨꯖꯤꯛꯇꯤ ꯐꯥꯈ꯭ꯔꯕꯅꯦ ꯍꯥꯏꯕꯗꯤ ꯅꯣꯡꯃꯒꯤ ꯃꯇꯝꯗ ꯅꯥꯏꯟ ꯑꯋꯥꯔꯁ ꯊꯕꯛ ꯁꯨꯔꯅꯤꯀꯣ ꯑꯗꯨꯗꯨꯅ ꯑꯇꯩ ꯑꯝꯇ ꯍꯥꯏꯗꯣꯛ ꯀꯟ ꯇ ꯁꯗ ꯋꯥ
ꯑꯗꯨꯅꯤ꯫
ꯑꯗꯨ ꯈꯟꯗꯤ- ꯈꯟ ꯑ ꯈꯟꯗꯤ - ꯈꯜꯂꯤ ꯃꯊꯪ ꯆꯍꯤꯒꯨꯝꯕꯗꯦꯗꯤ ꯖꯤꯝ ꯕ ꯑꯃ ꯁꯥꯟꯅꯒꯦ ꯅ ꯀꯣ ꯫
ꯅꯪꯅ ꯀꯩꯅꯣ ꯎꯝ ꯍꯧꯖꯤꯛꯁꯨ ꯆꯦꯟꯕ ꯈꯣꯠꯄꯒꯨꯝꯕ ꯈꯔꯗꯤ ꯇꯧꯋ ꯍꯥꯏꯕ
ꯑ ꯃꯥꯅꯦ - ꯃꯥꯅꯦ꯫
ꯂꯩꯥꯏꯅꯥ ꯀꯩꯅꯣ ꯍꯨꯃꯥꯡ ꯊꯣꯛꯇ꯭ꯔꯗꯤ ꯂꯥꯏꯅꯥ ꯃꯁꯤꯡ ꯑꯗꯨꯝ ꯌꯥꯝꯂ ꯕꯅꯦꯕ
ꯎꯝ꯫
ꯁꯨꯒꯔꯒꯤ ꯑꯣꯏꯔꯣ ꯕꯤꯄꯤꯒꯤ ꯑꯣꯏꯔꯣ ꯍꯧꯖꯤꯛ ꯑꯩꯈꯣꯏ ꯆꯤꯟꯖꯥꯛ ꯆꯥꯔꯤꯕꯁꯦ ꯑꯣ ꯀꯔꯤ ꯀꯦꯃꯤꯀꯦꯜ ꯌꯥꯎꯗꯕ ꯄꯣꯠ ꯂꯩꯇ꯭ꯔꯦꯕ꯫
ꯃꯥꯅꯦ ꯫
ꯍꯨ ꯆꯥꯕꯒꯨꯝꯕꯅꯦꯕ ꯑꯗꯨ ꯍꯨꯃꯥꯡꯗ ꯊꯣꯛ ꯍꯟꯗ꯭ꯔꯗꯤ ꯀꯣ
ꯃꯥꯅꯦ ꯃꯥꯅꯤ꯫
ꯎ ꯅꯔꯥꯀꯅꯤ ꯑꯩꯁꯨ ꯆꯒꯦꯝꯗꯤ ꯌꯥꯝ ꯄꯥꯝꯕꯅꯤ꯫ ꯑꯩꯁꯨꯨꯀ꯭ꯔ ꯍꯦꯛ ꯑꯗꯨꯝ ꯆꯜꯂꯦ ꯌꯨꯝꯒꯨꯝꯕꯗꯣ ꯎꯝ ꯑꯗꯨꯒ ꯆꯥꯕꯗꯁꯨ ꯎꯝ ꯍꯥꯏꯇ ꯍꯥꯏꯠ ꯀꯤ ꯗꯤ ꯎꯝ ꯀꯩꯅꯣ ꯇꯧ ꯎ ꯑ ꯖꯤꯡꯒꯤꯗꯤ ꯑ ꯍꯥꯏ ꯗꯔꯀꯥ ꯇꯥꯗꯦꯗ ꯋꯦꯠ ꯀꯦꯇꯤꯒꯔꯤ ꯇꯧꯔ ꯐꯤꯞꯇꯤ ꯇꯤꯒ꯭ꯔꯤ ꯁꯤꯛꯁꯇꯤ ꯑꯗꯨꯒꯨꯝ ꯇꯧꯕꯅꯦꯕ ꯀꯝꯄꯤꯇꯤꯁꯟ ꯌꯥꯝꯎꯗ꯭ꯔꯁꯨ ꯑꯗꯨꯝ ꯀꯩꯅꯣ ꯍ ꯍꯛ
ꯃꯥꯅꯦ ꯃꯥꯅꯦ ꯍꯛꯆꯥꯡ ꯁꯤꯖꯦꯟ ꯑꯣꯏꯅꯀꯣ ꯍꯣꯏ ꯍꯣꯏ ꯎ ꯍ ꯍꯣꯏ ꯍꯣꯏ ꯑꯗꯨ ꯐꯕꯅꯦ ꯑꯩꯁꯨ ꯌꯥꯝꯅ ꯈꯜꯂꯦꯗ ꯑꯗꯨꯗꯤ ꯍ ꯐꯥꯎ ꯑꯩꯗꯣ ꯄꯨꯡ ꯑꯃꯗ ꯊꯕꯛ ꯆꯠꯂꯦ ꯄꯨꯡ ꯇꯔꯥꯗ ꯍꯜꯂꯛꯑꯦꯕꯀꯣ ꯅꯨꯡꯗꯥꯡꯒꯤ ꯑꯗꯣ ꯆꯠꯄꯗꯤ ꯌꯥꯌꯦ ꯑꯦ ꯑꯌꯨꯛꯇ ꯃꯇꯝ ꯈꯤꯇꯪ ꯀꯥꯏꯊꯣꯛꯑꯒ
ꯎꯝ ꯎꯝ ꯎꯝ ꯇꯦꯟꯕꯁꯤꯁꯨ ꯌꯥꯝ ꯐ
ꯏꯝꯐꯥꯜꯗ ꯂꯥꯛꯄ ꯇꯝꯄꯥꯛꯇ ꯂꯥꯛꯄ ꯀꯥꯟꯗ ꯅꯣꯡꯃ ꯀꯩꯅꯣ ꯃ ꯆꯥꯁꯦ ꯁꯨꯃꯥꯏꯅ ꯋꯥꯔꯤ ꯁꯥꯟꯅꯕꯁꯦ ꯅꯨꯡꯉꯥꯏꯌꯦꯀꯣ ꯎꯝ
ꯃꯇꯝ ꯈꯔ
ꯐꯔꯦ ꯏꯇꯥꯎ ꯑꯗꯨꯗꯤ ꯀꯩꯅꯣ ꯇꯧꯔꯒꯦ ꯑꯩ ꯔꯦꯗꯤ ꯇꯧꯂꯦ ꯑꯗꯨꯣ ꯍꯣꯔꯦꯟ ꯀꯅ
ꯎꯝ ꯎꯝ ꯍꯣ ꯍꯣꯏ ꯍꯣꯏ ꯅꯨꯉꯥꯏꯔꯦ ꯎꯝ